ꯍꯜꯂꯣ ꯑꯣ ꯑꯩꯗꯣ ꯐꯤ ꯉꯥꯛ ꯁꯨꯗꯣꯑꯝꯅꯦ ꯅꯨꯡꯁꯥ ꯈꯔ ꯁꯥꯔꯤꯉꯩꯁꯤꯗ ꯈꯔꯁꯨ ꯂ ꯁꯂꯦ ꯑꯩ ꯅꯨꯡꯁꯥ ꯈꯇꯪ ꯁꯥꯏꯉꯩꯁꯤꯗ ꯆꯥꯛ ꯊꯣꯡꯗ꯭ꯔꯦ ꯑꯩꯁꯦ ꯍꯤꯟꯖꯥꯡ ꯀꯔꯤ ꯊꯣꯡꯁꯤꯒ ꯀꯟꯅ ꯈꯜꯂꯤꯕꯅꯦ ꯌꯦꯟꯖꯥꯡꯕꯨꯗꯤ ꯀꯔꯤ ꯀꯩꯅꯣ ꯈꯔ ꯂꯩ ꯑꯗꯣ ꯆꯦꯡꯒꯨꯝ ꯐꯣꯟ ꯇꯤꯍꯨꯝ ꯊꯣꯡꯁꯤꯔꯁꯨ ꯈꯜꯂꯝꯃꯦꯕ ꯑꯩꯗꯤ
ꯎꯝ ꯆꯦꯡꯒꯨꯝꯁꯨ ꯆꯦꯡꯒꯨꯝꯁꯨ ꯍꯥꯎꯕꯅꯤꯅꯦ
ꯍꯋꯦ ꯑꯗꯨꯣ ꯄ꯭ꯔꯣꯇꯤꯟ ꯌꯥꯝ ꯋꯥꯡꯕꯅꯤꯅ ꯃꯥꯗꯤ ꯑꯩꯈꯣꯏꯒꯤ ꯀꯩꯅꯣ ꯇꯧꯕ ꯄꯣꯠꯁꯤꯗꯤ ꯆꯥꯕ ꯌꯥꯝ ꯐꯠꯇꯦꯗꯤ ꯍꯥꯏ ꯈꯪꯗꯦ ꯀꯔꯝꯕꯅ ꯍꯥꯏꯕꯅꯣ ꯆꯨꯝꯃꯤꯕꯅꯣ ꯆꯦꯡꯒꯨꯝꯖꯤ ꯑꯩꯈꯣꯏꯒꯤ ꯀꯩꯅꯣ ꯂꯩꯕ ꯃꯤꯗꯗꯤꯅꯦ ꯑꯩꯈꯣꯏꯒꯤ ꯀꯔꯤ ꯀꯔꯤ ꯁꯔꯨꯒꯤ ꯑꯅꯥꯕ ꯑꯩꯈꯣꯏꯒꯤ ꯒꯥꯎꯠ ꯍꯥꯏꯕ꯭ꯔꯥ ꯑꯩꯈꯣꯏꯒꯤ ꯇꯥꯡ ꯇꯥꯡ ꯄꯣꯝꯕꯤ ꯈꯣꯠꯄꯤ ꯑꯗꯨꯒꯨꯝꯝꯕꯗ ꯃꯥꯏꯗꯤ ꯄ꯭ꯔꯣꯇꯤꯟ ꯌꯥꯝ ꯋꯥꯡꯉꯦ ꯍꯥꯏꯌꯦꯕꯀꯣ ꯑꯗꯨꯗꯤ ꯀꯌꯥꯪꯕꯨꯗꯤ ꯐꯕ ꯄ꯭ꯔꯣꯇꯤꯟ ꯑꯗꯨꯝꯕ ꯌꯥꯝ ꯀꯟꯅ ꯑꯅꯥꯕ ꯂꯩꯕꯅꯤꯗꯤ ꯃꯥꯒꯤ ꯑꯍꯦꯟꯕ ꯄꯣꯠꯅꯤꯗꯅ ꯍꯥꯎꯗꯤ ꯍꯥꯎꯈ꯭ꯔꯦꯅꯦ ꯃꯩꯇꯩꯒꯤ ꯆꯥꯛ ꯌꯦꯟꯁꯥꯡꯁꯦ
ꯍꯥꯎꯋꯤ ꯃꯈꯜ ꯃꯈꯟ ꯍꯧꯖꯤꯛꯇꯤ ꯀꯥꯂꯦꯟ ꯆꯪꯉꯛꯄꯒꯤ ꯏꯟꯁꯥꯡꯁꯦ ꯃꯅꯥ ꯃꯁꯤꯡ ꯁꯤꯡ ꯑꯗꯒꯤ ꯁꯧꯒ꯭ꯔꯤ ꯍꯥ
ꯎꯝ ꯁꯧꯒꯔ꯭ꯤꯒ ꯄꯥꯛꯅꯝꯒ ꯍꯥꯏꯅꯔꯤꯅꯤ
ꯑꯗꯒꯤ ꯑꯩꯈꯣꯏ ꯃ ꯃꯇꯩꯒꯤ ꯏꯟꯖꯥꯡꯁꯤꯗꯤ ꯃꯄꯥꯜ ꯂꯝꯗ ꯑꯝꯇ ꯐꯪꯗꯕꯤꯅꯦꯕ ꯑꯗꯨꯅ ꯃꯄꯥꯜ ꯂꯝꯗ ꯆꯠ
ꯑ ꯇꯧꯕꯕꯨꯗꯤ ꯄꯣꯠꯄꯨꯗꯤ ꯐꯪꯉ ꯖꯨꯅꯤ ꯑꯩꯈꯣꯏꯒꯤ ꯁꯤꯗ ꯆꯥꯅꯔꯤꯕ ꯃꯑꯣꯡꯁꯦ ꯀꯩ ꯍꯥꯏꯅꯤ ꯑꯩꯈꯣꯏꯒꯤ ꯃꯩꯇꯩꯒꯤ ꯈꯨꯊꯣꯡ ꯍꯥꯏꯕ ꯑꯃ ꯂꯩꯗꯅ ꯁꯤꯒꯨꯝꯕꯗꯤ ꯀꯌꯥꯗꯤ ꯃꯣꯏꯅꯗꯤ ꯈꯪꯉꯔꯣꯏꯕ ꯃꯥꯏ ꯃꯥꯥꯏꯒꯤ ꯂꯝ ꯑꯗꯒꯤ ꯆꯥꯛꯊꯣꯡ ꯊꯣꯡ ꯍꯥꯏꯒꯗ꯭ꯔꯥ ꯆꯠꯅꯕꯤ ꯊꯥꯏꯅ ꯑꯗꯒꯤ ꯃꯥ ꯒꯥꯔꯤ ꯄꯨꯔꯤꯅ ꯆꯥꯔꯛꯄ ꯃꯥꯒꯤ ꯅꯤꯇꯤ ꯅꯤꯌꯣꯝꯗꯤ ꯂꯩꯖꯩꯗꯅ ꯍꯩꯅꯖꯔꯛꯄꯗꯣ ꯃꯥꯥꯏ ꯃꯥꯒꯤ ꯍꯧꯔꯛꯐꯝꯒꯤ ꯃꯇꯨꯡ ꯏꯟꯅ ꯍꯥꯏꯇꯥꯔꯦꯅꯦ ꯑꯗꯨꯗꯤ ꯂꯣꯏ ꯈꯦꯠꯅꯕꯅꯦꯕ ꯑꯗꯣ ꯈꯦꯠꯅ ꯈꯦꯠꯅꯔꯁꯨ ꯑꯩꯗꯤ ꯐꯅ ꯍꯥꯏꯕ ꯋꯥꯅꯤ ꯃꯄꯜ ꯂꯝꯗ ꯆꯠꯂꯒꯁꯨ ꯃꯣꯏꯒꯤ ꯃꯌꯥꯡ ꯂꯩꯕꯥꯛꯀꯤ ꯍꯥꯏꯒꯗ꯭ꯔꯥ ꯑꯗꯨꯝꯒꯤ ꯃꯣꯏꯒꯤ ꯆꯥꯛ ꯉꯥꯔꯤ ꯉꯇꯥꯏ ꯌꯥꯎꯗꯕꯤ ꯑꯩ ꯁꯨꯡꯍꯩꯍꯦ ꯍꯩꯅꯗꯍꯦ
ꯑꯗꯨꯅꯦ ꯁꯤꯡꯖꯨꯒꯁꯦ ꯑꯩꯈꯣꯏꯒꯤ ꯍꯥꯎꯇ꯭ꯔ
ꯆꯩꯔꯥꯎꯕꯗꯒ ꯃꯊꯦꯟ ꯃꯊꯦꯟ ꯊꯣꯡꯉꯤꯗꯣ ꯃꯈꯟ ꯃꯈꯟ ꯃꯩꯇꯩꯒꯤ ꯂꯩꯈ꯭ꯔꯦꯅꯥ ꯍꯤꯟꯖꯥꯡ ꯃꯊꯦꯜ ꯃꯌꯥꯝ ꯑꯃ ꯆꯥꯕꯗꯗꯤ ꯂꯣꯏ ꯍꯥꯎꯕ ꯉꯥꯛꯇꯅꯤꯍꯦ ꯊꯥꯏꯅꯗꯤ ꯑꯍꯜ ꯂꯃꯟꯁꯤꯡꯁꯤꯅ ꯑꯃꯔꯣꯝꯗ ꯑꯩꯈꯣꯏ ꯄꯥꯔꯤ ꯄꯨꯔꯤꯁꯤꯡꯁꯦ ꯋꯥꯈꯜ ꯂꯧꯁꯤꯡ ꯂꯩꯇ ꯇꯦꯒꯁ‌ꯦ ꯌꯥꯄꯣꯠꯇꯦ ꯑꯩꯈꯣꯏꯅ ꯑꯝꯇ ꯈꯪꯕ ꯅꯠꯇꯦꯁꯦ ꯃꯣꯏꯅ ꯂꯣꯏꯅ ꯇꯝꯕꯤꯔꯝꯕ ꯉꯥꯛꯇꯅꯦ ꯌ‌ꯦꯎ ꯎꯇꯤ ꯑꯗꯒꯤꯗꯤ ꯁꯣꯏꯕꯨꯝ ꯀꯥꯏꯅ ꯏꯔꯣꯟꯕ ꯑꯗꯒꯤ ꯆꯥꯒꯦꯝ ꯄꯣꯝꯕ ꯀꯥꯏꯅ ꯁꯤꯁꯦ ꯑꯇꯣꯞꯄ ꯂꯩꯕꯥꯛꯇ ꯀꯟꯇ꯭ꯔꯤꯗ ꯀꯩꯁꯨ ꯃꯑꯣꯡꯁꯦ ꯊꯣꯡꯉꯒ ꯆꯥꯄꯣꯠꯇꯦ ꯍꯥꯏꯕ
ꯑꯗꯣ ꯍꯧꯖꯤꯛꯀꯥꯟꯗꯤꯀꯣ ꯎꯇꯤ ꯆꯥꯒꯦꯝ ꯄꯣꯝꯕ ꯀꯩꯀꯥꯁꯦ ꯑꯍꯟꯒꯩ ꯊꯥꯏꯅꯩ ꯑꯍꯟꯁꯤꯡꯁꯤ ꯌꯥꯝ ꯆꯥꯏ ꯍꯧꯖꯤꯛꯀꯥꯟꯗꯤ ꯑꯩꯈꯣꯏ ꯅꯍꯥꯁꯤꯡꯁꯦ ꯈꯤꯇꯪ ꯆꯥꯕꯗ ꯏꯁꯥ ꯅꯨꯡꯉꯥꯏꯇꯦꯒ ꯑꯗꯨ ꯇꯧꯗꯦꯒ ꯌꯥꯝ ꯇꯧꯅꯗ꯭ꯔ
ꯇꯧꯋꯦ ꯇꯧꯏꯁꯦ ꯑꯇꯩꯒꯤ ꯅꯠꯇꯦꯗ ꯃꯁꯤ ꯑꯩꯈꯣꯏ ꯁꯨꯝ ꯊꯥꯏꯅꯒꯤꯗꯤ ꯌꯦꯡꯉꯣ ꯊꯕꯛ ꯁꯨꯕ ꯈꯣꯠꯄ ꯑꯗꯩꯗꯤ ꯊꯕꯛ ꯁꯨꯕ ꯌꯥꯝ ꯀꯜꯂꯦ ꯊꯥꯏꯅꯒꯤ ꯃꯇꯝꯗꯗꯤ ꯊꯕꯛ ꯁꯨꯕꯁꯦ ꯑꯍꯟꯁꯤꯡꯁꯦ ꯐꯅ ꯍꯥꯏꯕ ꯋꯥꯅꯤ ꯑꯌꯨꯛ ꯉꯟꯇꯥ ꯍꯧꯒꯠꯂꯅꯤ ꯌꯥꯍꯧ ꯉꯟꯅ ꯍꯧꯒꯠꯂꯅꯤ ꯃꯁꯤ ꯌꯣꯄꯥꯛ ꯑꯃꯒ ꯍꯤꯡꯒꯣꯜ ꯇꯧꯕ ꯑꯩꯈꯣꯏꯐꯧ ꯈꯔꯒ ꯕꯥꯕꯥꯅ ꯑꯩꯈꯣꯏꯅ ꯑꯉꯥꯡ ꯑꯣꯏꯔꯤꯉꯩ ꯍꯥꯏꯗ ꯕꯥꯕꯥꯅ ꯍꯦꯛ ꯇꯧꯕ ꯕꯥꯕꯥ ꯍꯧꯖꯤꯛ ꯑꯍꯟ ꯑꯣꯏꯁꯤꯜꯂꯛꯄꯩ ꯇꯧꯕ ꯇꯧꯈꯤꯗ꯭ꯔꯦ ꯊꯕꯛ ꯁꯨꯔꯒ ꯈꯔ ꯈꯔ ꯌꯣꯝꯄꯥꯛꯀ ꯇꯧꯕ ꯈꯣꯠꯄꯗꯣ ꯇꯧꯗꯅ ꯇꯧꯔꯒ ꯃꯁꯥ ꯃꯎꯗꯣ ꯍꯨꯃꯥꯡ ꯇꯥꯍꯜꯂꯒ ꯂꯥꯛꯑꯒ ꯋꯥꯔꯀꯥꯟꯗ ꯆꯥꯛꯇ‌ꯣ ꯂꯥꯝꯅ ꯆꯥꯕꯗꯨꯒ ꯏꯅꯔꯖꯤ ꯉꯁꯥꯏ ꯆꯠꯈꯤꯕ ꯏꯅꯔꯖꯤ ꯃꯌꯥꯝꯗꯣ ꯑꯗꯨꯝ ꯀꯟꯖꯨꯝ ꯇꯧꯅꯕ ꯍꯣꯠꯅꯕꯗ ꯆꯥꯁꯟꯕꯗꯣ ꯃꯊꯧ ꯇꯥꯏꯗꯅ ꯑꯗꯨ ꯆꯥꯁꯤꯟꯅ ꯊꯥꯆꯟꯕꯗꯣꯗ ꯑꯐꯕ ꯆꯥꯕꯗ ꯀꯩꯁꯨꯝ ꯀꯥꯏꯕ ꯂꯩꯇꯦ ꯑꯗꯨꯝ ꯇꯨꯝ ꯍꯧꯒꯠꯂꯛꯑꯒ ꯕ꯭ꯔꯦꯛꯐꯥꯁ ꯑꯃ ꯇꯧꯁꯤꯜꯂꯒ ꯐꯝꯃꯒ ꯇꯨꯝꯃꯒ ꯑꯃꯨꯛ ꯈꯕꯔ ꯄꯥꯔꯒ ꯉꯥꯛꯍꯛ ꯂꯩꯔꯒ ꯆꯥꯛ ꯆꯥꯁꯤꯜꯂꯗꯤ ꯀꯔꯤꯅꯣꯕ ꯐꯗꯣꯏꯗꯣ ꯑꯗꯨꯗꯣ ꯑꯗꯨꯅ ꯑꯍꯥꯎ ꯑꯍꯥꯎ ꯆꯥꯁꯤꯜꯂꯗꯤ ꯍꯦꯟꯅ ꯍꯦꯟꯅ ꯑꯐꯕ ꯆꯤꯟꯖꯥꯛꯉꯩꯁꯦ ꯐꯅ ꯂꯣꯏ ꯁꯤꯖꯤꯟꯅꯔꯗꯤ ꯂꯣꯏ ꯀꯥꯟꯅꯩ ꯑꯗꯨꯕꯨ ꯑꯍꯦꯟꯕ ꯁꯤꯖꯤꯟꯅꯔꯗꯤ ꯐꯠꯇꯦ ꯋꯥꯔꯤꯅꯤ ꯑꯗꯨꯗꯨꯅ ꯊꯥꯏꯅ ꯑꯍꯟꯁꯤꯡꯗꯤ ꯁꯨꯕ ꯅꯣꯝꯕ ꯀꯜꯂꯤ ꯀꯟꯗ꯭ꯔꯣ ꯃꯣꯏ ꯃꯇꯝꯒ ꯍꯧꯖꯤꯛ ꯃꯇꯝꯁꯤꯒ ꯑꯍꯟꯁꯤꯡꯁꯤꯒ ꯌꯥꯝ ꯊꯤ ꯈꯦꯠꯅꯔꯦꯕ ꯑꯗꯩꯗꯤ ꯍꯧꯖꯤꯛꯇꯤ ꯌꯦꯡꯉꯣ ꯒꯣꯕꯔꯃꯦꯟꯒꯤ ꯊꯕꯛ ꯖꯣꯕ ꯂꯣꯏꯅ ꯇꯧꯅꯔꯕꯅꯤꯅ ꯃꯁꯥ ꯁꯥꯖꯦꯜ ꯇꯧꯕꯒꯤ ꯃꯇꯝ ꯇꯥꯏꯃꯤꯡꯁꯦ ꯀꯌꯥ ꯍꯣꯏ ꯈꯔ ꯀꯥꯏꯊꯣꯛꯄ ꯃꯤꯅ ꯃꯁ ꯏꯁꯥꯅ ꯈꯪꯕ ꯒ꯭ꯌꯥꯟ ꯈꯤꯇꯪ ꯀꯩꯅꯣ ꯇꯧꯕꯅꯤꯅ ꯑꯦ ꯑꯩ ꯅꯥꯕ ꯌꯥꯗꯦꯀꯣ ꯍꯥꯏꯔꯒ ꯑꯗꯨꯝ ꯀꯥꯏꯊꯣꯛ ꯏꯁꯥꯅ ꯍꯣꯠꯅꯖꯔꯒ ꯇꯧꯕ ꯈꯔꯅ ꯑꯗꯨꯝ ꯇꯧꯅꯔꯦ ꯑꯗꯨ ꯋꯥꯛꯀꯤꯡ ꯑꯗꯣ ꯍꯧꯖꯤꯛꯇꯤ ꯑꯃꯔꯣꯝꯗꯅꯅꯦ ꯖꯤꯝ ꯁꯥꯟꯅꯕ ꯀꯥꯏꯅꯁꯨ ꯌꯥꯝ ꯄꯨꯊꯣꯛꯅꯔꯦꯗꯅ
ꯎꯝ ꯑꯦꯔꯣꯕꯤꯛ ꯀꯥꯏꯅ
ꯑ ꯑꯦꯛꯁꯔꯁꯥꯏꯁꯁꯦ ꯀꯩ ꯍꯥꯏꯅꯤ ꯃꯑꯣꯡ ꯑꯃꯝꯗ ꯂꯣꯏ ꯇꯧꯅꯔ ꯕ ꯍꯥꯏꯗꯤ ꯁꯨꯕ ꯅꯣꯝꯕꯒꯤ ꯑ ꯍꯤꯡꯒꯣꯜ ꯆꯪꯐꯝꯁꯦ ꯊꯥꯏꯅꯗꯤ ꯂꯝ ꯄꯥꯛꯅ ꯄꯥꯛꯅ ꯂꯩꯔꯤꯉꯩ ꯃꯇꯝꯗꯗꯤ ꯍꯤꯡꯒꯣꯜ ꯇꯧꯗꯅ ꯈꯣꯠꯇꯅ ꯇꯧꯅꯕ ꯃꯌꯥꯝꯗꯣ ꯃꯇꯝ ꯀꯥꯏꯊꯣꯛꯑ ꯇꯧꯒꯗꯕꯗꯣ ꯖꯒꯥ ꯖꯗꯤꯟꯁꯨ ꯍꯥꯏꯕ ꯑꯃꯁꯨ ꯂꯩꯌꯦ ꯏꯐꯥꯜ ꯃꯅꯨꯡꯗꯗꯤ ꯀ꯭ꯔꯤꯛ ꯀ꯭ꯔꯤꯛ ꯏꯟꯅꯕꯗꯨꯗ ꯍꯤꯡꯒꯣꯜ ꯊꯥꯐꯝ ꯂꯩꯒꯗ꯭ꯔ ꯋꯥꯔꯤꯅꯤꯀꯣ ꯑꯗꯨꯅ ꯁꯥ ꯁ ꯑꯦꯛꯁꯔꯁꯥꯏꯁ ꯇꯧꯅꯕꯒꯤꯗꯃꯛꯇꯗꯤ ꯍꯧꯖꯤꯛ ꯗꯨꯏ ꯗꯨꯀꯥꯟ ꯍꯥꯡꯇꯣꯛꯑꯒ ꯍꯥꯏꯒꯗ꯭ꯔ ꯀꯩ ꯍꯥꯏꯗꯣꯏꯅꯣ ꯃꯣꯏꯒꯤ ꯏꯁꯇꯨꯗꯤꯑꯣ ꯍꯥꯡꯕ ꯍꯥꯏꯒꯗ꯭ꯔ ꯑꯗꯨꯗ ꯇꯧꯅꯔꯒ ꯃꯐꯝ ꯃꯐꯝꯒꯤ ꯂꯣꯏꯅ ꯍꯥꯡꯇꯣꯛꯅꯔ ꯁꯥꯟꯅꯅꯕꯒꯤ ꯁꯥꯖ‌ꯦꯟ ꯇꯧꯅꯕꯒꯤ ꯂꯣꯏ ꯍꯥꯡꯅꯔꯦꯕ ꯑꯗꯨꯒꯤꯗꯤ ꯌꯥꯝ ꯐꯩ ꯑꯃꯔꯣꯝꯗꯕꯨꯗꯤ ꯃꯔꯝꯗꯤ ꯖꯒꯥ ꯂꯩꯇꯕ ꯃꯤꯒꯤꯗꯤ ꯍꯤꯡꯒꯣꯜ ꯅꯨꯡꯒꯣꯜ ꯇꯧꯗꯅ ꯍꯛꯆꯥꯡ ꯁꯥꯖꯦꯜ ꯇꯧꯕꯗꯣ ꯎꯝ
ꯐꯖꯅꯔꯛꯄ ꯂꯝ ꯂꯩꯔꯛꯇꯕ ꯑꯥ ꯑꯗꯒꯤ ꯍꯤꯡꯒꯣꯜ ꯅ‌ꯣꯡꯒ‌ꯣꯜ ꯀꯣꯏꯕ ꯉꯝꯃꯛꯇꯕ ꯃꯐꯝ ꯂꯩꯇ꯭ꯔꯕꯅꯤꯅ ꯍ‌ꯦꯛ ꯅꯣꯡꯉꯥꯟ ꯅꯨꯃꯤꯠ ꯇꯥꯐꯧ ꯐꯝꯖꯤꯜꯂꯛ ꯄ ꯆꯥꯈꯤꯕ ꯊꯛꯈꯤꯕ ꯈꯔꯗꯣ ꯑꯗꯨꯝ ꯇꯨꯝꯍ ꯃꯛꯇꯕ ꯑꯗꯨꯅ ꯑꯗꯨꯃꯥꯏꯅ ꯆꯣꯡꯅꯕ ꯇꯧꯔꯛꯏꯁꯦ
ꯈꯪꯗꯦ ꯑꯩ ꯏꯁꯥꯕꯨꯛ ꯇꯅꯦ ꯑꯅꯥꯕꯅ ꯌꯣꯝꯃꯤꯕꯒꯨꯝꯕꯅꯤ ꯑꯗꯨꯕꯨ ꯑꯩꯁꯨ ꯑꯦꯛꯁꯔꯁꯥꯏꯁ ꯁꯦ ꯇꯧꯔꯤꯅꯤ ꯇꯧꯔꯒꯁꯨ ꯉꯝꯃꯛꯇꯕ ꯍꯦꯛꯇ ꯌꯥꯎꯔꯛꯑꯦꯕ ꯑꯩ ꯊꯕꯛꯅ ꯍꯦꯜꯂꯤ ꯗꯌꯨꯇꯤꯅ ꯍꯦꯜ ꯏꯅ ꯂꯦꯛꯊꯣꯛꯄ ꯈꯣꯠꯄ ꯑꯃ ꯑꯗꯨꯝ ꯌꯥꯎꯋꯤꯗꯅ ꯑꯗꯨꯗ ꯌꯥꯝ ꯐꯠꯇꯦꯕ ꯉꯝꯅꯕ ꯑꯗꯨꯝ ꯆꯥꯡꯅꯅꯦ ꯔꯤꯒꯨꯂꯔ ꯅꯥꯏꯅ ꯇꯧꯈꯤꯕ ꯉꯝꯃꯒꯗꯤꯅꯦ ꯏꯁꯥꯗ ꯂꯣꯏꯅ ꯀꯥꯟꯅꯕ ꯐꯪꯉꯦꯕ ꯑ ꯑꯦꯛꯁꯔꯁꯥꯏꯁ ꯇꯧꯕꯁꯨ ꯌꯥꯝ ꯐꯩ ꯑꯃꯔꯣꯝꯗ ꯑꯗꯩꯗꯤ ꯍꯧꯖꯤꯛꯀꯥꯟꯒꯤꯗꯤ ꯑꯃꯨꯛ ꯀꯩ ꯀꯩꯅꯣ ꯀꯝꯄꯅꯤꯒꯤꯅꯤ ꯀꯥꯏꯅ ꯍꯤꯗꯥꯛ ꯂꯥꯡꯊꯛꯁꯨ ꯃꯌꯥꯝ ꯄꯨꯊꯣꯛꯏꯗꯅ ꯑꯐꯕꯁꯨ ꯃꯌꯥꯝ ꯌꯥꯎꯅꯤ ꯑꯩꯈꯣꯏꯅ ꯂꯣꯏꯅ ꯃꯗꯨ ꯐꯠꯇꯦ ꯍꯥꯏꯕꯁꯨ ꯌꯥꯄꯣꯠꯇꯦꯀꯣ ꯆꯥꯅꯔꯨꯕ ꯈꯔꯅꯦ ꯑꯁ ꯑꯩꯗꯤ ꯑꯗꯨ ꯆꯥꯕꯗ ꯐꯩ ꯈꯔ ꯑꯃꯅ ꯆꯥꯟꯅꯗꯦ ꯑꯗꯨꯝ ꯍꯥꯏꯕꯁꯨ ꯌꯥꯎꯋꯦ ꯑꯗꯨꯕꯨ ꯑꯩꯈꯣꯏꯅ ꯀꯝꯄꯅꯤꯅꯕꯨꯗꯤ ꯂꯣꯏꯅ ꯐꯩꯌꯦꯅꯕꯨꯗꯤ ꯄꯨꯊꯣꯛꯏ ꯉꯥꯛꯇꯅꯤ ꯁꯤꯗꯁꯦ ꯅꯠꯇ꯭ꯔꯥ ꯃꯃꯜ ꯇꯥꯡꯕ ꯍꯣꯡꯕ ꯍꯥꯏꯕꯗꯨꯅ ꯃꯥꯏ ꯃꯥꯥꯏꯒꯤ ꯀꯝꯄꯅꯤꯗꯨꯅ ꯄꯤꯔꯛꯄ ꯄ꯭ꯔꯗꯛꯇꯨꯒꯤ ꯃꯈꯥ ꯄꯣꯜꯂꯦꯀꯣ
ꯎꯝ ꯑꯗ ꯍꯔꯕꯦꯜ ꯂꯥꯏꯁꯨ ꯌꯥꯝ ꯐꯕ ꯃꯥꯜꯂꯦ ꯃꯣꯏꯗꯤ ꯑꯦꯛꯁꯔꯁꯥꯏꯁ ꯀꯩꯀꯥ ꯌꯥꯎꯕꯅꯤꯅ ꯑꯗꯣ ꯃꯥꯒꯤ ꯄ꯭ꯔꯗꯛꯄꯨꯗꯤ ꯈꯔ ꯇꯥꯡꯕ
ꯎꯝ ꯑꯦ ꯑꯩꯈꯣꯏꯁꯨ ꯑꯩ ꯑꯩꯁꯨ ꯁꯤꯖꯤꯟꯅꯔꯝꯃꯦ ꯈꯔꯗꯤ ꯁꯤꯖꯤꯟꯅꯔꯝꯃꯦꯅ ꯑꯗꯨꯝ ꯅꯨꯡꯉꯥꯏꯌꯦꯕ ꯃꯣꯏꯒꯤ ꯄ꯭ꯔꯗꯛꯁꯤꯡꯗꯣ ꯑꯗꯨ ꯅꯨꯡꯉꯥꯏꯌꯦ ꯑꯗꯨꯒ ꯄꯩꯁꯥꯕꯨꯗꯤ ꯇꯥꯡ ꯪꯉꯦ ꯑꯗꯣ ꯁꯦꯟꯊꯣꯛ ꯂꯝꯕꯤ ꯌꯥꯝ ꯂꯩꯇꯕ ꯑꯩꯈꯣꯏꯗꯤ ꯌꯥꯝꯅ ꯂꯩꯔꯒ ꯊꯛꯄ ꯌꯥꯝ ꯇꯣꯏꯅ ꯍꯥꯏꯕ ꯂꯩꯇꯥꯔꯦꯅꯦꯀꯣ ꯇꯣꯏꯅ ꯑꯩꯈꯣꯏꯅ ꯃꯣꯏꯒꯤ ꯀꯩꯅꯣꯗꯨꯗ ꯌꯥꯎꯁꯜꯂꯒ ꯈꯣꯠꯆꯜꯂꯒ ꯇꯧꯔꯒ ꯆꯦꯟ ꯆꯣꯡ ꯇꯧꯕ ꯑꯃ ꯑꯩꯈꯣꯏꯅ ꯉꯝꯃꯒꯗꯤ ꯌꯥꯝꯅ ꯐꯕ ꯑꯗꯨꯁꯨ ꯅꯠꯇꯕꯅꯤꯅꯦ ꯍꯣ ꯍꯣ ꯍꯣꯏ ꯑꯗꯨꯁꯨ ꯅꯠꯇꯕꯅꯤꯅ ꯑꯩꯈꯣꯏꯅ ꯄꯩꯁꯥ ꯄꯨꯊꯣꯒ ꯑꯦ ꯆꯆꯥꯥꯕꯗꯪꯒꯤ ꯇꯧꯁꯦ ꯍꯥꯏꯕꯗ ꯀꯥꯟꯗꯗꯤ ꯁꯦꯟꯗꯣ ꯈꯤꯇꯪ ꯆꯥꯎꯕꯅꯤꯅ ꯉꯝꯗꯦꯕ ꯑꯐ ꯑꯐꯕ ꯃꯌꯥꯝꯕꯨꯗꯨꯅꯤ ꯍꯧꯖꯤꯛ ꯑꯦꯟ ꯋꯦꯗꯒꯤ ꯀꯥꯏꯁꯦ ꯄꯣꯠ ꯆꯩ ꯃꯌꯥꯝ ꯑꯐ ꯑꯐꯕ ꯃꯌꯥꯝ ꯄꯤꯊꯛꯅꯔꯤ ꯑꯗꯒꯤ ꯗꯦꯜꯂꯤꯒꯤ ꯀꯔꯤꯒꯤ ꯁꯥꯐ ꯐꯗꯕ ꯒꯨꯂꯤ ꯅꯨꯡꯂꯤ ꯑꯗꯒꯤ ꯑꯩꯈꯣꯏꯒꯤ ꯐꯨꯗ ꯁꯝꯄ꯭ꯂꯤꯃꯦꯟ ꯃꯌꯥꯝ ꯑꯃ ꯂꯩꯔꯤꯗꯅ ꯀꯅꯥꯒ ꯍꯕꯗꯤ ꯀꯅꯥ ꯃꯉ ꯍꯥꯇꯅꯤ ꯑꯗ ꯃꯍꯤꯒꯤ ꯁꯤꯒꯨꯝꯕ ꯄ꯭ꯔꯗꯛ ꯃꯌꯥꯝꯁꯤꯡꯁꯦ ꯁꯦꯡꯅ ꯍꯥꯏꯔꯒꯗꯤ ꯑꯌꯥꯝꯕ ꯃꯇꯝꯗ ꯄꯥꯝꯕꯤꯒꯨꯝꯕ ꯀꯩꯒꯨꯝꯕꯗꯒꯤꯅꯌꯥꯝ ꯁꯣꯡꯖꯥꯔ ꯑꯩꯗꯤ ꯃꯗꯨꯏ ꯅꯣꯂꯦꯖꯦ ꯀꯌꯥ ꯂꯩꯇꯨ
ꯍꯣꯏ ꯑꯗꯨꯃꯥꯏꯅꯗꯤꯤ ꯇꯧꯕꯖꯥꯠꯅꯤ ꯃꯣꯏ ꯇꯣꯉꯥꯟꯅ ꯃꯄꯥꯟꯗꯩ ꯃꯄꯥꯟꯗꯩ ꯀꯩꯗꯒꯤ ꯐꯖꯅ ꯇꯦꯁ ꯇꯧꯗꯅ ꯈꯣꯠꯇꯅ ꯇꯧꯔꯒ ꯊꯥꯔꯒ ꯍꯥꯏꯇꯥꯔꯦꯅꯦ ꯑꯗꯨꯒ ꯆꯥꯎꯅ ꯍꯥꯏꯇꯥꯔꯦ ꯐꯦꯛꯇꯔꯤ ꯑꯣꯏꯅ ꯂꯤꯡꯈꯠꯂꯒꯇ ꯇꯧꯕꯅꯤꯗ ꯑꯔꯣꯏꯕꯤꯗ
ꯑꯥ ꯑꯣ
ꯑꯗꯨꯒ ꯁꯦꯝꯃꯛꯏꯅꯤ ꯇꯥꯡꯅ ꯇꯥꯡꯅ ꯁꯦꯝꯃꯛꯏꯅꯤ ꯑꯗꯨꯒꯤ ꯃꯇꯨꯡ ꯏꯟꯅꯅꯦ ꯀꯩꯅꯣ ꯇꯧꯔꯛꯏꯁꯦ ꯄꯩꯁꯥ ꯇꯥꯡꯈꯠꯂꯛꯏꯁꯦ ꯃꯣꯏꯅ ꯐꯥꯏꯗꯤ ꯄꯪ ꯍꯦꯛꯛꯇꯛꯑꯒ ꯁ꯭ꯋꯥꯏꯗ ꯄꯪ ꯐꯪꯕ ꯄꯣꯠꯇꯒꯤ ꯁꯦꯝꯕ ꯅꯠꯇꯦꯕ
ꯑꯥ
ꯃꯣꯏꯅꯁꯨ ꯑꯃ ꯐꯖꯅ ꯑ ꯀꯩꯅꯣ ꯇꯧꯔꯒ ꯌꯣꯛꯑꯒ ꯈꯣꯠꯂꯒ ꯊꯥꯔꯒ ꯇꯧꯔꯤꯅꯦꯕ
ꯍ‌ꯣꯏ ꯑꯗꯨꯗꯤ ꯑꯗꯨ ꯌꯥꯝ ꯄ꯭ꯔꯗꯛ ꯃꯌꯥꯝꯗꯣ ꯍꯥꯏꯖꯥꯎꯅꯤ ꯁꯦꯝꯦꯟꯕ ꯁꯥꯕ ꯑꯃ ꯆꯪꯉꯤꯗꯅ ꯈꯪꯗꯦ ꯈꯪꯗꯦ ꯌꯥꯝ ꯍꯩꯈ꯭ꯔꯦ ꯑꯩꯈꯣꯏꯗꯤ ꯂꯩꯔ ꯆꯥꯕꯅ
ꯑꯗꯣ ꯃꯣꯏꯅꯁꯨ ꯌꯥꯝ ꯀꯟꯅ ꯍꯥꯏꯔꯤꯌꯦ ꯀꯩꯅꯣꯁꯦ ꯑꯩꯈꯣꯏꯒꯤ ꯃꯤꯠꯀꯨꯝꯕ ꯀꯩ ꯍꯥꯏ ꯀꯩꯀꯥ ꯃꯌꯥꯝ ꯁꯥ ꯉꯥ ꯃꯌꯥꯝꯁꯦ ꯌꯥꯔꯉꯁꯤ ꯑꯦꯚꯣꯏꯠ ꯇꯧꯕꯤꯌꯨ ꯍꯥꯏꯌꯦꯕ
ꯑꯣ
ꯍꯥꯏꯗꯤ ꯌꯦꯟ ꯆꯥꯔꯁꯨ ꯑꯩꯈꯣꯏꯅ ꯍꯥꯏꯁꯦ ꯃꯥꯒꯤ ꯃꯁꯜꯗꯣ ꯇꯨꯝ ꯑꯃꯒꯨꯝꯕ ꯆꯥꯕꯤꯌꯨ ꯃꯗꯨꯗꯒꯤ ꯀꯥ ꯍꯦꯟꯅ ꯀꯥꯟꯅꯕ ꯂꯧꯅꯤꯡꯉꯥꯏ ꯏꯂꯦꯛꯇ꯭ꯔꯤꯛꯁꯤꯅꯦꯕ ꯑꯗꯨꯅ ꯊꯥꯏꯅꯗꯤ ꯁꯥ ꯑꯥ ꯁꯥ ꯑꯍꯟꯁꯤꯡꯁꯦ ꯁꯥ ꯉꯥ ꯌꯥꯝ ꯆꯥꯕ ꯗꯤ ꯑꯣꯏꯗꯤ ꯍꯥ ꯃꯅꯥ ꯃꯁꯤꯡ ꯇꯧꯗꯅ ꯀꯣꯠꯇꯅ ꯈꯣꯠꯇꯅ ꯁꯤ ꯌꯥꯝ ꯐꯕ ꯖꯥꯠꯅꯤꯗ ꯁꯨꯝꯕꯁꯤꯅꯦ ꯚꯤꯖꯤꯇꯦꯕꯜ ꯚꯤꯖꯤꯇꯦꯕꯜ ꯉꯍꯥꯛ ꯆꯥꯕꯁꯤꯅꯦꯀꯣ ꯄꯒꯟꯗꯦ ꯈꯨꯗꯛꯇ ꯀꯟꯗ꯭ꯔꯁꯨ ꯂꯣꯡ ꯇꯥꯏꯝ ꯆꯠꯄꯗꯣ ꯑꯗꯨ ꯑꯣꯏꯌꯦꯕ ꯄꯨꯟꯁꯤ ꯁꯥꯡꯅ ꯂꯩꯅꯕ ꯃꯅꯥ ꯃꯁꯤꯡ ꯑꯆꯝꯕ ꯆꯥꯎꯕꯅ ꯍꯥꯏꯔꯤꯁꯦ ꯑꯍꯟꯁꯤꯡꯅ
ꯃꯥꯅꯦ ꯃꯥꯅꯤ
ꯁꯤ ꯌꯥꯝ ꯆꯨꯝꯈ꯭ꯔꯖꯥꯠꯅꯤꯗ
ꯑꯗꯣ ꯁꯥ ꯉꯥꯗꯒꯤꯕꯨꯗꯤ ꯀꯥꯟꯅꯕꯕꯨꯗꯤ ꯐꯪꯕꯕꯨꯗꯤ ꯂꯣꯏ ꯐꯪꯉꯤ ꯐꯪꯗꯕꯕꯨꯗꯤ ꯅꯠꯇꯦ ꯅꯠꯇ꯭ꯔꯥ ꯑꯍꯥꯟꯅꯕꯁꯦ ꯃꯈꯟ ꯃꯈꯜ ꯄꯥꯝꯕꯤꯗꯩꯁꯨ ꯍꯪꯕ ꯌꯥꯝ ꯌꯥꯎꯋ ꯋꯥꯍꯩ ꯋꯥꯍꯩꯗꯁꯨ ꯐꯪꯕ ꯃꯌꯥꯝ ꯕꯤ ꯌꯥꯎꯂꯤ ꯑꯩꯈꯣꯏꯅ ꯁꯤꯖꯤꯟꯅꯐꯝ ꯑꯗꯣ ꯃꯥꯒꯤ ꯃꯔꯝꯗꯣ ꯑꯦ ꯁꯤ ꯋꯥꯍꯩ ꯋꯥꯍꯩꯁꯤꯅ ꯀꯔꯤ ꯆꯥꯔ ꯀꯔꯤ ꯐꯩ ꯑꯩꯉꯣꯟꯗꯅ ꯀꯔꯤ ꯋꯥꯠꯂꯤ ꯑꯩꯉꯣꯟꯗꯅ ꯀꯌꯥꯝ ꯁꯤꯖꯤꯟꯅꯅꯤ ꯍꯥꯏꯕꯒꯤ ꯑꯗꯨꯒꯨꯝꯕ ꯑꯃ ꯑꯩꯈꯣꯏꯅ ꯏꯁꯥꯅ ꯈꯪꯗꯣꯛ ꯄꯨꯡꯗꯤ ꯆꯪꯈꯤꯗꯅ ꯗꯥꯏꯕꯦꯇꯤꯁꯂꯕ ꯃꯤ ꯈꯩꯅ ꯁꯤꯒꯨꯝꯕ ꯍꯩ ꯂꯩ ꯆꯥꯏ ꯌꯥꯏ ꯑꯗꯨ ꯅꯥꯕꯈꯩꯅ ꯁꯤꯒꯨꯝꯕꯅ ꯆꯥ ꯌꯥꯗꯦ ꯍꯥꯎꯏ ꯍꯥꯏꯗꯨꯅꯁꯨ ꯃꯣꯏꯗꯤ ꯄꯤꯖꯔꯨꯔꯒ ꯃꯣꯏꯅ ꯍꯦꯟꯅ ꯑꯃꯥꯡꯕ ꯑꯣꯏꯗꯣꯔꯤꯕꯅꯦꯕ ꯃꯥꯥꯏ ꯃꯥꯥꯏꯒꯤ ꯍꯛꯆꯥꯡꯗꯨꯒꯤ ꯃꯇꯨꯡ ꯏ ꯃꯇꯨꯡꯏꯟꯅ ꯍꯛꯆꯥꯡꯗ ꯀꯔꯤ ꯑꯋꯥꯠꯄ ꯂꯩ ꯀꯔꯤ ꯑꯅꯥꯕ ꯂꯩ ꯆꯥꯕ ꯌꯥꯕꯅ ꯌꯥꯗꯕꯅ ꯀꯩꯅꯣ ꯌꯥꯗꯕꯗꯨꯅ ꯆꯥꯕꯤꯔꯔꯣꯏ ꯍꯥꯥ ꯌꯥꯕꯗꯨ ꯖꯥꯕ
ꯑꯗꯨ ꯈꯪꯇꯣꯛꯑ ꯆꯥ ꯇꯥꯔꯦꯗꯅ ꯎꯝ
ꯑꯗꯨꯅ ꯄꯪꯆꯥ ꯆꯥꯁꯤꯜꯂꯤꯉꯦ ꯅꯪ ꯑꯩꯗꯤ ꯕꯤꯄꯤ ꯍꯧꯖꯤꯛꯀꯥꯟꯁꯦ ꯕꯤꯄꯤ ꯏꯁꯇ꯭ꯔꯣꯛ ꯌꯥꯝ ꯇꯧꯅꯩꯗꯅ ꯑꯗꯨꯅ ꯑꯩꯗꯤ ꯏꯁꯥꯁꯦ ꯕꯤꯄꯤꯁꯦ ꯈꯔ ꯋꯥꯡꯕꯅꯤꯅꯅꯦ ꯈꯤꯇꯪ ꯁꯥꯎꯁꯨ ꯁꯥꯎꯒꯜꯂꯦꯕ ꯑꯗꯨꯅꯅꯦ ꯕꯤꯄꯤ ꯋꯥꯡꯕ
ꯅꯍꯥꯈꯩꯁꯦ ꯕꯤꯄꯤ ꯌꯥꯝ ꯂꯩꯅꯔꯦ
ꯑꯦꯁ ꯑꯩꯖꯨꯅꯤꯅꯦ ꯂꯩꯔꯤꯕꯅꯤꯅꯦ ꯍꯤꯗꯥꯛ ꯆꯥꯕꯗꯤ ꯈꯔ ꯐꯔꯛꯏꯕꯅꯤꯅꯦ ꯑꯗ ꯃꯣꯏ ꯃꯅꯥ ꯃꯁꯤꯡ ꯆꯥꯎ ꯈꯣꯠꯂꯨ ꯕꯤ ꯄꯤ ꯂꫭ ꯑꯣꯏꯅꯅꯤ ꯀꯥꯏꯅ ꯐꯥꯕꯨꯗꯤ ꯐꯔꯝꯕ ꯌꯥꯏ ꯑꯗꯨ ꯑꯣꯏꯔꯒꯁꯨꯨ ꯗꯥꯛ ꯇ꯭ꯔꯅ ꯍꯤꯗꯥꯛ ꯄꯤ ꯔꯒ ꯆꯥꯏꯗꫭ ꯑꯃꯔꯣꯝꯗꯕꯨꯗꯤ ꯗꯥꯛꯇꯨꯅꯕꯨꯗꯤ ꯀꯟꯇ꯭ꯔꯣꯜ ꯇꯧꯔꯤꯅꯦꯕ ꯑꯗꯣ ꯁꯨꯝ ꯃꯅꯥ ꯃꯁꯤꯡ ꯀꯥꯏꯅ ꯆꯥꯎ ꯈꯠꯂꯨ ꯀ ꯍꯥꯏꯗꯅ ꯍꯥꯏꯗꯅ ꯀꯣ ꯁꯤ ꯐꯕꯅꯤ ꯈꯣꯠꯄꯅꯤꯅ ꯅꯄꯥꯛꯄꯤ ꯄꯥꯅꯥ ꯈꯣꯠꯂꯨ ꯑꯗꯨ ꯐꯔꯝꯒꯅꯦꯕ ꯈꯔꯕꯨꯗꯤ ꯑꯗꯨꯃꯛꯃꯛꯅ ꯍꯦꯛꯇ ꯀꯟꯇ꯭ꯔꯣꯜ ꯑꯃꯗ ꯊꯝ ꯕ ꯉꯝꯕ꯭ꯔꯥ ꯍꯥꯏꯕꯗꯤ ꯉꯝꯃꯤꯔꯥ ꯉꯝꯗ꯭ꯔꯤꯔꯥ ꯑꯗꯨꯗꯤ ꯈꯪꯗ꯭ꯔꯦꯀꯣ ꯑꯗꯣ ꯍꯤꯗꯥꯛ ꯆꯥꯕ ꯍꯥꯏꯁꯦ ꯍꯤꯗꯥꯛ ꯆꯥꯔꯤꯝꯅꯦꯕ ꯑꯩꯖꯨ ꯈꯪꯗꯦ ꯑꯅꯥꯕꯆꯦ ꯀꯅꯥꯁꯨ ꯂꯩ ꯄꯥꯝꯕ ꯅꯠꯇꯦ
ꯑꯗꯨꯅꯦ ꯐꯔꯦ ꯑꯩꯁꯨꯅꯦ ꯉꯁꯤ ꯀꯩꯅꯣ ꯊꯕꯛ ꯆꯠꯀꯦꯅ ꯇꯧꯋꯦ ꯑꯗꯨꯅ ꯑꯩꯁꯨ ꯀꯔꯤ ꯀꯔꯤꯅꯣ ꯈꯔ ꯂꯣꯏꯁꯤꯜꯂꯨꯈꯤꯒꯦ ꯍꯣꯔꯦꯟ ꯀꯣꯟꯅꯣ ꯑꯃꯨꯛ ꯁꯥꯟꯅꯔꯁꯤ ꯎꯝ ꯎꯝ ꯎꯝ ꯊꯝꯃ ꯎꯝ